ꯎꯝ ꯅꯣꯏ ꯄꯨꯡ ꯀꯌꯥꯗ ꯊꯕꯛ ꯆꯠꯀꯅꯤ
ꯈꯪꯗꯦ
ꯑꯗꯨꯝ ꯂꯩꯒꯗ꯭ꯔꯥ ꯉꯁꯤꯗꯤ
ꯄꯨꯡ ꯇꯔꯥ ꯇꯥꯔꯗꯤ ꯆꯠꯂꯅꯤ
ꯑꯣ ꯕꯣꯜ ꯌꯦꯡꯕ꯭ꯔꯥ
ꯕꯣꯜ ꯌꯦꯡꯗꯦ ꯅꯪ ꯌꯦꯡꯕ꯭ꯔꯥ ꯌꯦꯡꯉꯝꯒꯅꯤꯅꯦ ꯗꯤ ꯄꯤꯗꯣ ꯌꯥꯗꯦꯅꯦ
ꯑꯩꯗꯤ ꯍꯣꯏ ꯑꯗꯨ ꯑꯗꯨ ꯅꯨꯄꯥꯗꯣ ꯊꯣꯛꯄꯗꯤ ꯌꯦꯡꯒꯦ
ꯎꯝ
ꯝ ꯃꯇꯝ ꯂꯦꯟꯕ ꯑꯣꯏꯅ ꯑꯗꯨꯝ ꯌꯦꯡꯕꯅꯤꯗ
ꯎꯝ
ꯅꯣꯏꯁꯨ ꯌꯦꯡꯉꯨꯅꯦ ꯅꯨꯡꯉꯥꯏꯕꯅꯦ ꯕꯣꯜ ꯌꯦꯡꯕ ꯏꯟꯇꯔꯦꯁ ꯂꯩꯇ꯭ꯔꯕꯣ ꯑꯣ
ꯅꯨꯃꯤꯠ ꯈꯨꯗꯤꯡ ꯌꯦꯡꯗꯕ
ꯅꯪꯗꯤ ꯀꯅꯥꯗ ꯁꯞꯄꯣꯔꯠ ꯇꯧꯋꯦ
ꯑꯩꯗꯤ ꯂꯣꯏ ꯇꯧꯋꯦꯗ
ꯑꯩ ꯃꯥꯗꯤ ꯂꯩꯔꯝꯅꯤꯍꯦ ꯌꯥꯝꯅ ꯏꯁꯄꯤꯁꯦꯜ ꯑꯣꯏꯕ ꯑꯃꯗꯤ ꯂꯩꯔꯝꯒꯦ
ꯔꯣꯅꯥꯜꯗꯣ
ꯑꯣ ꯍꯟꯗꯛꯒꯤ ꯋꯥꯔꯀꯞꯁꯦ ꯔꯣꯅꯥꯜꯗꯣꯅ ꯂꯧꯒꯗ꯭ꯔꯥ
ꯀꯍꯧꯒꯗꯕꯗꯤ ꯏꯁꯄꯦꯟ ꯅꯠꯇ꯭ꯔꯒ ꯃꯦꯁꯤ ꯈꯣꯏ ꯃꯥꯜꯂꯦ
ꯑꯗꯨ ꯂꯧꯒꯗꯕ ꯃꯤꯗꯣ ꯅꯪ ꯅꯪꯁꯨ ꯁꯞꯄꯣꯔꯠ ꯇꯧꯕꯤ ꯌꯥꯗ꯭ꯔꯣ
ꯅꯍꯥꯟꯅ ꯇꯧꯔꯕꯗꯨꯕꯨ ꯑꯗꯨ ꯀꯃꯥꯏꯅ ꯑꯃꯨꯛ ꯆꯦꯟꯖ ꯇꯧꯗꯣꯏꯅꯣꯗ ꯑꯩꯅ ꯑꯗꯨ ꯄꯥꯝ ꯉꯃꯦꯅ ꯇꯣꯁꯜꯅꯦꯅ
ꯎꯝ ꯍꯣꯡꯕ ꯌꯥꯗꯦꯕ
ꯅꯠꯇꯦꯗ ꯑꯩꯅ ꯍꯥꯏꯕꯗꯤ ꯑꯗꯨꯝ ꯉꯝꯕ ꯃꯤꯗꯣ ꯑꯗꯨꯝ ꯁꯞꯄꯣꯔꯠ ꯇꯧꯋꯤꯗ ꯑꯗ ꯔꯣꯅꯟꯗꯣꯅ ꯑꯗꯨꯝ ꯍꯥꯏꯗꯤ ꯚꯛ ꯑꯃꯗ ꯑꯗꯨꯝ ꯁꯞꯄꯣꯔꯠ ꯇꯧꯕꯗꯣ ꯑꯩꯈꯣꯏꯁꯨ ꯑꯩꯈꯣꯏꯒꯤ ꯈꯨꯟꯗ ꯕꯣꯜ ꯁꯥꯟꯅꯕ ꯀꯥꯟꯗ ꯁꯞꯄꯣꯔꯠ ꯇꯧꯋꯦꯗꯅ ꯑꯗꯨꯒ ꯑꯇꯣꯞꯄꯅ ꯁꯥꯟꯅꯕ ꯀꯥꯟꯗꯁꯨ ꯑꯗꯨꯒꯤ ꯐꯤꯜ ꯃꯅꯨꯡꯒꯤ ꯑꯅꯤꯗꯨꯗ ꯑꯃꯗꯤ ꯁꯞꯄꯣꯔꯠ ꯇꯧꯗ꯭ꯔꯥ ꯑꯗꯨꯃꯥꯏꯅ ꯂꯣꯏ ꯇꯧꯋꯤ ꯑꯩꯗꯤ ꯀꯩꯝ ꯀꯥꯏꯗꯦ ꯁꯤ ꯐꯠꯇꯦ ꯁꯤ ꯈꯣꯠꯇꯦꯅ ꯑꯗꯨ ꯑꯩꯒꯤ ꯋꯥꯈꯜꯗꯗꯤ ꯑꯝꯇ ꯂꯩꯇꯦ
ꯎꯝ
ꯀꯅꯥ ꯀꯅꯥ ꯂꯩꯒꯦ
ꯍꯣꯏ ꯃꯤ ꯌꯥꯝ ꯂꯩꯌꯦ ꯊꯕꯛ ꯆꯠꯀꯦ ꯇꯧꯔꯝꯕ ꯑꯈꯣꯏ
ꯑꯣ ꯎꯝ ꯑꯣꯏ ꯄꯨꯡ ꯀꯌꯥ ꯆꯠꯅꯤ ꯅꯪꯅꯦ
ꯍꯧꯖꯤꯛ ꯑꯗꯨꯝ ꯂꯝꯕꯤꯁ ꯑꯗꯨꯝꯠꯂ ꯆꯠꯈ꯭ꯔꯅꯤ
ꯎꯝ
ꯍꯣꯏ ꯐ꯭ꯔꯤꯗ ꯂꯩꯕ ꯉꯝꯗ꯭ꯔꯦꯅꯦ
ꯐꯔꯤꯗ ꯂꯩꯕ ꯌꯥꯗ꯭ꯔꯦꯅꯦ ꯍꯤꯡꯉꯤꯕꯅꯤꯅ
ꯑꯗꯨꯅꯦ ꯃꯁꯨ ꯆꯀꯅꯤ ꯍꯥꯏꯗ ꯅ ꯄ ꯀ ꯄ ꯑꯣꯏꯔ ꯖꯗꯍꯣ ꯑꯦ ꯄꯥꯏ ꯂꯩ ꯏꯇ꯭ꯔꯦ ꯁꯇꯗꯤ ꯊꯕꯛ ꯇꯧꯔꯝꯃꯒ ꯑꯗꯨꯝ ꯐ꯭ꯔꯤꯗ ꯂꯩꯕꯁꯨ ꯂꯩꯕ ꯅꯨꯡꯉꯥꯏꯗꯣꯏꯅꯦ
ꯎꯝ
ꯍꯦ ꯅ ꯋꯥꯕꯨꯗ ꯐꯔꯤꯗ ꯂꯩ ꯃꯖꯥ ꯍ
ꯑ
ꯅꯪ ꯁꯤ ꯀꯌꯥꯁꯨꯔꯦ
ꯍꯣꯔꯦꯟ ꯅꯥꯕꯤꯒꯦ
ꯄꯥ ꯑꯁ ꯁꯥꯗꯤ ꯁꯥꯔꯝꯅꯤꯅ ꯅꯣꯏꯗ
ꯁꯥꯗꯦꯗ ꯑꯥ ꯁꯥꯥꯗꯦ
ꯍꯤꯡꯕ꯭ꯔꯣ ꯑꯗꯨꯗꯤ
ꯏꯪꯕꯁꯨ ꯅꯠꯇꯕ ꯆꯞ ꯆꯥꯔꯦ
ꯑꯁ ꯑꯩꯁꯨ ꯂꯩꯅꯤꯡꯉꯦ ꯑꯗꯨꯗꯤ ꯅꯣꯏꯗ ꯌꯥꯒꯗ꯭ꯔꯣꯅꯦ
ꯌꯥꯏꯅ
ꯌꯥꯏ ꯌꯥꯏ ꯍꯥꯏꯔꯒ ꯍꯣꯔꯦꯟ ꯂꯥꯛꯄꯗ ꯊꯪꯅꯥꯗꯕ ꯑꯗꯨꯝꯅ ꯁꯨꯃꯥꯏ ꯇꯧꯔꯛꯔꯗꯤ
ꯑꯦ ꯅꯪꯅ ꯂꯩꯅꯤꯡꯉꯦ ꯍꯥꯏꯔꯅꯤ ꯂꯩꯕ ꯇꯥꯕꯅꯦ ꯀꯩꯅꯣ
ꯌꯥ ꯍꯗꯤꯁꯨ ꯂꯒꯅꯤꯅꯤ ꯌꯥꯗ꯭ꯔꯒꯗꯤ ꯈꯪꯗ꯭ꯔꯦ ꯅꯪꯒꯤ ꯑ ꯍꯔꯣ
ꯁꯥꯕ ꯃꯐꯝꯗ ꯂꯩꯅꯤꯡꯉꯦ
ꯊꯐꯝꯐꯝꯗ
ꯑꯥꯎ ꯏꯪꯕ ꯃꯐꯝꯗ ꯂꯩꯗꯧ ꯁꯔꯨꯛ
ꯑꯩꯒꯤ ꯁꯥꯕ ꯃꯐꯝꯗꯗꯤ ꯍꯩꯅꯔꯤ
ꯆꯦꯟꯖ ꯇꯧꯔꯁꯤ ꯂꯥꯛꯑꯣ ꯅꯪ
ꯑꯣ ꯌꯥ ꯌꯥꯅꯤ ꯑꯗꯨꯁꯨ ꯁꯥꯕꯗꯤ ꯂꯣꯏ ꯐꯤꯔꯣꯜ ꯂꯧꯊꯣꯛꯑꯁꯨ ꯑꯗꯨꯝ ꯁꯥꯅꯦ ꯏꯗꯤ ꯐ ꯏꯉꯗꯤ ꯃꯤ ꯐꯤ ꯀꯩꯅꯣ ꯇꯧꯔꯗꯤ ꯑꯗꯨꯝ ꯌꯥꯏꯗꯅ
ꯎꯝ
ꯑꯗꯨꯒꯤꯅꯤ ꯑꯩ ꯁꯥꯕ ꯃꯐꯝꯗꯨꯗꯤ ꯌꯥꯗ꯭ꯔꯦ
ꯑ
ꯑꯣꯊꯦ
ꯑꯦ ꯉꯧꯔꯝꯃꯅꯤ ꯑꯗꯨꯗꯤ ꯌꯥꯝꯅ
ꯑꯥ
ꯉꯧꯔꯝꯃꯅꯦꯕ ꯌꯥꯝꯅ
ꯍ ꯍꯧꯗ ꯍꯦ ꯁꯕꯁꯨ ꯎꯕꯒꯤ ꯄꯨꯔꯥꯅꯤ ꯅꯦꯒ꯭ꯔꯣꯒꯤ ꯏꯁꯀꯤꯟ ꯑꯣꯏꯔꯕꯅꯤ ꯍꯧꯖꯤꯛ꯫
ꯎꯝ ꯎꯝ꯫
ꯎ꯫ ꯌꯨꯝꯗ ꯄꯥꯛ ꯆꯠꯇ꯭ꯔꯕꯣ ꯅꯣꯏ
ꯆꯠꯇ ꯎꯝ
ꯎꯝ ꯍꯣꯁꯇꯦꯜ ꯑꯣꯏꯅ ꯂꯩꯕ꯭ꯔꯥ ꯅꯠꯇ꯭ꯔꯒ ꯔꯦꯟꯁꯨ ꯂꯩꯕ꯭ꯔꯥ ꯎ
ꯎꯝ ꯍꯣꯁꯇꯦꯜ ꯅꯦ꯫
ꯅꯣꯏꯒꯤ ꯄꯨꯟꯁꯤꯁꯤꯅꯦ ꯅꯨꯡꯉꯥꯏꯕ ꯄꯨꯟꯁꯤ ꯍꯥꯏꯔꯤꯗꯣ꯫
ꯅꯨꯡꯉꯥꯏꯇꯦꯍꯦ ꯅꯨꯡꯉꯥꯏꯕ ꯋꯥ꯫
ꯅꯨꯡꯉꯥꯏꯊꯣꯛꯑꯅꯤ ꯅꯨꯡꯉꯥꯏꯗꯕꯅꯤꯅꯤ ꯍꯣꯔꯦꯟ꯫ ꯌꯨꯝ ꯄꯥꯟꯈ꯭ꯔꯗꯤ꯫ ꯃꯇꯝꯗꯣ ꯐꯪꯂꯔꯣꯏꯅꯤ꯫
ꯆꯨꯝꯃꯦ ꯑꯗꯨꯕꯨꯗꯤ
ꯃꯔꯅꯤꯨꯝ ꯄꯥꯔꯗꯤ ꯑꯩ ꯑꯉꯥꯡꯅ ꯃꯄꯥꯟ ꯊꯣꯛꯄ ꯌꯥꯔꯔꯣꯏꯅꯦ
ꯎꯝ
ꯃꯇꯝꯁꯨ ꯂꯩꯔꯔꯣꯏ ꯑꯩ ꯁꯥꯔꯉꯩꯗ ꯈꯔ ꯂꯦꯝꯒꯗꯕꯅꯤ ꯃꯇꯝ
ꯀꯩꯗꯧꯔꯤꯕ ꯅꯪꯗꯤ ꯍꯧꯖꯤꯛ ꯂꯦꯞꯄꯤꯔꯣ ꯐꯝꯃꯤꯔꯣ
ꯁꯦꯗ
ꯎꯝ
ꯑꯩꯈꯣꯏ ꯏꯃꯅꯕ ꯃꯁꯤꯡꯁꯨ ꯂꯣꯏꯗꯕ ꯂꯣꯏꯗꯕꯁꯨ ꯌꯥꯎꯅꯕ ꯉꯥꯏꯂ ꯄ ꯃꯅꯤ
ꯎꯝ ꯁꯟꯁꯀ꯭ꯔꯤꯟ ꯇꯩꯁꯜꯂꯨ ꯃꯄꯥꯟ ꯊꯣꯛꯄꯗ
ꯑꯁ ꯁꯟꯁꯀ꯭ꯔꯤꯟꯒ ꯇꯩꯕ ꯅꯪꯗꯦꯅꯦ
ꯀꯩꯒꯤ ꯅꯪꯗ꯭ꯔꯤꯅꯣ
ꯍꯟꯗꯛꯁꯦ ꯕꯣꯜꯁꯦ ꯐꯖꯅ ꯌꯦꯡꯉꯤꯗꯣ ꯌꯥꯍ ꯌꯥꯍꯧꯁꯨ ꯊꯦꯡ ꯊꯦꯡ ꯍ ꯍꯧꯒꯠꯂꯦꯗꯣ
ꯎꯝ ꯫
ꯍꯣꯏ꯫ ꯉꯔꯥꯡꯒꯤꯗꯣ ꯌꯦꯡꯕ꯭ꯔꯥ꯫
ꯌꯦꯡꯗꯅ ꯏꯗꯤ꯫
ꯌꯦꯡꯉꯨ ꯅꯨꯡꯉꯥꯏ꯫ ꯫